ꯍꯥꯜꯂꯣ ꯇꯥꯔꯦ ꯇꯥꯔꯦ ꯇꯥꯕ꯭ꯔꯣ
ꯇꯥꯏꯌꯦ ꯇꯥꯏ ꯇꯥꯏꯌꯦ ꯇꯥꯔꯦ ꯇꯥꯏꯌꯦ ꯍꯥꯏꯔꯣ ꯇꯥꯗꯦ ꯑꯩ ꯍꯧꯅ ꯑꯗꯨꯝ ꯇꯥꯏ ꯍꯥꯏꯔꯛꯑꯣ ꯇꯥꯗꯦ ꯍꯥꯏꯔꯛꯑꯣ ꯍꯧꯅ ꯇꯥꯏ ꯍꯥꯏꯕ
ꯑꯣ
ꯅꯣꯏ ꯏꯟꯇꯤꯅ ꯆꯞꯄꯩ ꯇꯥꯏꯞ ꯇꯩꯗꯨꯕꯨꯗꯤ ꯇꯞꯅ ꯇꯞꯅ ꯉꯥꯡꯅꯩꯗꯣ ꯍꯣ ꯅꯪꯗꯤ ꯋꯥ ꯌꯥꯝ ꯇꯞꯅ ꯇꯞꯅ ꯉꯥꯡꯅꯩꯗꯨ ꯑꯦꯟꯇꯤꯅꯥ ꯆꯞꯄꯩ ꯇꯥꯏꯞ ꯇꯧꯌꯦ ꯀꯩ ꯀꯩ
ꯆꯞꯇꯦ ꯍꯥꯏꯕ ꯑꯩꯗꯤ ꯑꯗꯨꯝ ꯆꯞ ꯆꯥꯕꯤꯗ ꯉꯥꯡꯉꯤꯅꯦ ꯍꯥꯏꯕ ꯂꯥꯏꯟ ꯌꯥꯗꯕꯩ ꯑꯣꯏꯔꯝꯅꯤ
ꯍꯣꯏ ꯈꯪꯗꯦ ꯄꯔ ꯄꯔ ꯇꯠꯂꯦ ꯇꯥꯔꯦ ꯇꯥꯔꯦ
ꯁꯨ ꯂꯥꯏꯟ ꯌꯥꯗꯕꯩ ꯑꯣꯏꯔꯝꯗꯧ ꯃꯥꯜꯂꯦ ꯉꯁꯥꯏꯁꯨ ꯇꯧꯔꯤꯗꯣ ꯇꯥꯃꯣ ꯋꯥꯔꯤ ꯁꯥꯅꯀꯥꯟꯗ ꯄꯠꯄꯠ ꯇꯠꯂꯤꯗꯣ ꯑꯗꯨꯝ ꯇꯥꯏꯌꯦ ꯍꯧꯖꯤꯛꯁꯨ ꯄꯠ ꯄꯠ ꯇꯠꯂꯤꯔꯣ
ꯇꯠꯇ꯭ꯔꯦ ꯇꯠꯇ꯭ꯔꯦ
ꯑꯣ ꯈꯪꯗꯦꯌꯦ ꯉꯁꯥꯏꯁꯨ ꯑꯗꯨꯃꯥꯏꯅ ꯑꯗꯨꯝ ꯇꯧꯋꯦ ꯍꯥꯏꯕ ꯑꯩꯁꯤ ꯂꯥꯏꯟꯁꯤ ꯌꯥꯝ ꯇꯣꯏꯅ ꯌꯥꯒꯟꯗꯦ ꯃꯤ ꯌꯥꯝ ꯀꯩꯅꯣ ꯇꯧꯕꯩ ꯑꯣꯏꯔꯝꯅꯤ ꯈꯪꯗꯦ ꯍꯥꯏꯕ ꯂꯥꯏꯅ ꯌꯥꯝ ꯅꯨꯡꯉꯥꯏꯇꯦ ꯑꯗꯨꯒ ꯅꯣꯡꯁꯨ ꯃꯪꯉꯦ ꯑꯗꯨꯢꯔ ꯈꯪꯗꯦ ꯍꯧꯖꯤꯛꯅꯦ ꯑꯩꯒꯤꯗꯨ ꯋꯥꯔꯤ ꯁꯥꯟꯅꯔꯝꯃꯦꯗꯅ ꯂꯣꯏꯔꯕ ꯃꯇꯨꯡꯗꯅꯦ ꯃꯣꯏ ꯐꯥꯏꯚ ꯀꯝꯄ꯭ꯂꯤꯠ ꯑꯣꯏꯌꯦ ꯃꯣꯏ ꯑꯃ ꯀꯩꯅꯣ ꯑꯩꯅ ꯅꯪꯉꯣꯟ ꯅꯪꯉꯣꯟꯗ ꯊꯥꯈꯤꯗꯕ꯭ꯔꯥ ꯊꯥꯒꯤꯗ꯭ꯔꯥ ꯑꯗꯨꯝ ꯈꯪꯗꯦ ꯑꯩꯅ ꯍꯧꯖꯤꯛ ꯀꯩꯅꯣ ꯇꯧꯈꯤꯕꯗꯣ ꯎ ꯦ ꯃꯣꯏ ꯑꯍꯥꯟꯕꯒꯤꯗꯅꯦ ꯃꯣꯏ ꯐꯥꯔꯁ ꯀꯩꯅꯣꯁꯦ ꯇꯥꯔꯒꯦꯠꯁꯦ ꯐꯥꯏꯚ ꯍꯥꯟꯅ ꯇꯥꯔꯒꯦꯠ ꯇꯧꯗꯣꯏꯅꯦꯕ ꯇꯥꯔꯒꯦꯠ ꯇꯧꯔ ꯃꯇꯨꯡꯗ ꯐꯕꯇ ꯇꯩ ꯑꯃꯨꯛ ꯃꯤ ꯇꯔꯥꯃꯨꯛ ꯇꯧꯔꯛꯇꯣꯏꯅꯦꯕꯀꯣ
ꯎꯝ
ꯑꯗꯣ ꯃꯤ ꯇꯔꯥ ꯇꯧꯔꯛꯄꯩꯁꯤꯗ ꯑꯃꯨꯛ ꯐꯥꯏꯚꯁꯤ ꯀꯝꯄ꯭ꯂꯤꯠ ꯑꯣꯏꯔꯀꯥꯟꯗ ꯃꯤ ꯇꯥꯔꯒꯤ ꯇꯥꯔꯒꯦꯠ ꯍꯥ
ꯒꯥꯕꯠ ꯇꯣ ꯀꯝꯄ꯭ꯂꯤꯠ ꯑꯣꯏꯦ
ꯑꯗꯨꯅꯦ ꯑꯩ ꯑꯣꯏꯐꯝ ꯊꯣꯛꯑꯕꯅꯦꯕ ꯑꯩ ꯍꯧꯖꯤꯛ ꯅꯪꯒ ꯁꯥꯟꯅꯗ꯭ꯔꯤ ꯃꯃꯥꯡꯁꯤꯗ ꯁꯥꯟꯅꯕꯗꯨꯗ ꯑꯗꯨꯗꯅꯦ ꯑꯗꯨ ꯊꯣꯛꯈꯤꯗꯕꯩꯅꯦ ꯍꯥꯏꯕ ꯑꯗꯨ ꯅꯪ ꯁꯤꯗ ꯊꯣꯛꯄ꯭ꯔꯥ ꯌꯦꯡꯒꯦꯕꯀꯣ ꯑꯗꯨꯒ ꯊꯣꯛꯇ꯭ꯔꯗꯤ ꯃꯣꯏꯅ ꯍꯥꯏꯔꯛꯑꯣꯁꯤꯅꯤ ꯀꯅꯥꯗ ꯍꯥꯢꯗꯨꯢꯕ ꯃꯣꯢ ꯀꯨ꯭ꯔꯨꯞꯇ ꯑꯪ ꯌꯥꯎꯔꯦ ꯑꯩ ꯍꯥꯟꯅ ꯌꯥꯎꯔꯝꯗꯦ ꯍꯧꯖꯤꯛ ꯋꯥꯢ ꯑꯩꯅ ꯑꯩꯈꯣꯏ ꯇꯥꯃꯣ ꯑꯁꯤꯒꯤ ꯑꯍꯥꯟꯕ ꯍꯥꯏꯔꯛꯄ ꯍꯥꯏꯕꯗꯣ ꯑꯗꯨꯏꯗꯨꯗ ꯍꯥꯏ ꯀꯥꯟꯁꯤꯗ ꯀꯩꯅꯣ ꯃꯥꯅ ꯍꯥꯏꯔꯀꯥꯟꯗ ꯀꯩꯅꯣ ꯇꯧꯋꯦꯕ ꯃꯥꯅ ꯒ꯭ꯔꯨꯞ ꯍꯥꯞꯄꯤꯔꯛꯑꯒꯦ ꯍꯥꯏꯔ ꯄꯤꯔꯛꯑꯦ ꯑꯗꯨꯀꯥꯟꯗ
ꯑ ꯀꯩꯅꯣ ꯋꯥꯔꯤ ꯀꯌꯥꯝ ꯀꯨꯢꯅ ꯁꯥꯟꯅꯕꯅꯣ ꯃꯤꯅꯠ ꯇꯔꯥ ꯁꯥꯟꯅꯕꯔꯣ
ꯇꯥꯔꯥ ꯍꯦꯜꯂꯦ ꯍꯣꯏ ꯑꯗꯨꯒ ꯃꯣꯏꯒꯤ ꯍꯥꯟꯅꯒꯤ ꯐ꯭ꯔꯟ ꯄꯦꯛꯁ ꯍꯥꯏꯗꯤ ꯀꯃꯥꯏ ꯍꯥꯏꯅꯤ ꯄ꯭ꯔꯣꯐꯥꯏꯜ ꯄꯦꯖꯇꯣ ꯑꯗꯨꯗ ꯑꯗꯨꯝ ꯍꯜꯂꯛꯏꯕ ꯑꯗꯨꯒꯤ ꯌꯥꯗ꯭ꯔꯦ ꯑꯗꯨꯗ ꯑꯗꯨ ꯅꯪꯁꯤ ꯌꯦꯡꯉꯤꯒꯦ ꯁꯤꯃꯁꯤꯒ ꯌꯦꯡꯉꯒꯦ ꯁꯤꯒ ꯌꯥꯗ꯭ꯔꯗꯤ ꯍꯥꯏꯔꯛꯑꯣꯌꯦ ꯀꯩꯗꯧꯅꯣ ꯅꯪ
ꯑ
ꯆꯤꯛ ꯇꯣꯛꯕꯒ ꯑꯃꯨꯛ ꯇꯨꯝꯁꯤꯜꯂꯤꯕ ꯀꯩ ꯃꯊꯦꯟ ꯊꯣꯡꯕ
ꯀꯩꯅꯣꯅꯤꯗ ꯌꯦꯟꯁꯥꯡ ꯅꯠꯇꯦ ꯑꯩꯈꯣꯢ ꯄ꯭ꯂꯥꯎ ꯍꯥꯢꯇꯔꯦ ꯆꯥꯥꯛ ꯇꯨꯀꯩ ꯃ ꯄꯥꯏ ꯌꯥ
ꯑꯥ
ꯁꯟꯦꯒꯤ ꯅ ꯇꯤꯟꯣꯅꯤ ꯀꯥꯏꯔꯤ ꯂꯗꯅꯤ
ꯑ ꯑꯣ ꯁꯃꯄꯝꯕꯔ
ꯑꯣ ꯐ ꯆ ꯍꯥ ꯆ
ꯑꯗꯨꯗ ꯇꯨꯝꯃꯅꯤ ꯐꯖꯅ
ꯁ ꯂꯩꯦ ꯑ
ꯑꯗꯨ ꯐꯖꯅ ꯇꯨꯝ ꯌꯥꯔꯅꯤ ꯍꯣꯔꯦꯟ ꯃꯊꯪꯒꯤꯅ ꯄꯨꯡ ꯀꯌꯥ ꯊꯣꯛꯇꯨꯢꯕ ꯑꯃꯨꯛ ꯍꯣꯔꯦꯟ ꯄꯨꯡ ꯃꯔꯤꯗ ꯀꯨꯡ ꯃꯔꯤ ꯃꯈꯥꯢꯗ
ꯎ ꯅꯇ ꯅꯪ ꯆꯕꯣ ꯑꯩꯈꯣꯏ ꯉꯁꯤ ꯈꯪꯗꯦ ꯃꯃꯤꯡꯗꯨꯣ ꯀꯩꯅꯣ ꯈꯪꯗꯦ ꯑꯩꯈꯣꯏ ꯃꯥꯅ ꯃꯅꯥ ꯑꯃ ꯊꯣꯛ
ꯑꯉ ꯊꯪ ꯏꯟꯁꯥꯡ ꯃꯕꯨ ꯈꯪꯗꯦ ꯏꯟꯁꯥꯡ ꯃꯣꯡꯕꯨ ꯈꯪꯗꯦ
ꯈꯪꯗꯦ ꯍꯥꯏꯕ ꯃꯃꯤꯡꯗꯣ ꯑꯩ ꯐꯪꯗꯕꯩ ꯑꯩ ꯉꯁꯤꯗ ꯆꯥꯖꯔꯤ ꯑꯗꯨ ꯍꯦꯟꯖꯥꯡꯗꯨꯁꯨ ꯑꯩꯈꯣꯏ ꯊꯩꯑꯣꯡꯗ ꯄꯥꯟꯕ
ꯂꯣꯡꯗ
ꯎꯝ ꯄꯥꯡꯈ ꯃꯅꯥ ꯑꯃꯅꯤ ꯍꯥꯏ ꯍꯥ
ꯊꯗ ꯁꯥ
ꯀꯩ ꯍꯥꯏꯅꯣ
ꯑꯩꯒꯣꯡꯡꯂꯂꯕꯦ ꯆꯥꯟꯅꯤꯡꯇꯔ ꯍꯥꯏ
ꯆꯠꯇ꯭ꯔꯕ ꯎꯝ ꯑꯩꯈꯣꯏꯗꯉꯛ ꯍꯧꯖꯤꯛꯀꯥꯟ ꯏꯁꯤꯡ ꯌꯥꯝ ꯐꯔꯦ ꯀꯩ ꯈꯪꯗꯅ ꯍꯧꯖꯤꯛ ꯑꯩꯈꯣꯏ ꯏꯁꯤꯡ ꯏꯆꯦꯟ ꯏꯔꯨ ꯉꯥꯛꯇꯅꯦ ꯆꯦꯜꯂꯤꯁꯦ
ꯑꯁ ꯑꯁꯥꯗ ꯇꯧꯒ ꯋꯥꯣꯗ
ꯍꯥꯥ
ꯍꯥꯏꯗꯤ ꯖꯦꯟ ꯐꯅ ꯇꯧꯈ꯭ꯔꯣꯗꯣ
ꯇꯧꯈ꯭ꯔꯦ ꯂꯣꯏꯅ
ꯑꯣꯃꯟ
ꯃ ꯇꯧꯕ꯭ꯔꯦ ꯍꯥꯏ ꯃꯨꯛꯇꯗ
ꯅꯪ ꯎꯗ꯭ꯔꯤꯕ ꯑꯗꯨꯗꯑꯣ ꯍꯥꯥ
ꯄꯅꯥꯁ ꯂꯑꯣꯅ ꯍꯥꯏ
ꯅꯠꯇꯦ ꯑꯗꯨ ꯅꯠꯇꯦ ꯑꯗꯨꯗꯤ ꯄꯥꯜꯂꯛꯅꯤ ꯀꯩꯅꯣ ꯑꯩ ꯈꯪꯉꯦ ꯑꯗꯨ ꯅꯠꯇꯕ ꯃꯅꯥ ꯑꯃ ꯍꯧꯖꯤꯛꯀꯥꯟꯁꯤ ꯑꯃ ꯅꯪ ꯊꯦꯡꯅꯕ꯭ꯔꯥ ꯊꯦꯡꯅꯗ꯭ꯔꯥ ꯈꯪꯗꯦꯅꯦ ꯍꯧꯖꯤꯛꯀꯥꯟꯁꯤꯦ ꯑꯃꯛ ꯗꯥꯏꯕꯤꯇꯤꯁ ꯐꯕꯩꯅꯦ ꯍꯥꯏꯔꯒ ꯍꯤꯗꯥꯛ ꯃꯅꯥ ꯑꯃ ꯊꯣꯛꯄꯗꯣ
ꯍꯪꯗ
ꯑꯣ
ꯊꯨꯝ ꯍꯥꯏꯗꯤ ꯁꯤꯟꯕ꯭ꯔꯣ ꯅꯠꯇ ꯁꯤꯝ ꯀꯩ ꯀꯃꯥꯏꯅ ꯇꯧꯕꯅꯣ
ꯄꯥꯂꯛꯀ ꯃꯍꯥꯎ ꯃꯅꯦ ꯄꯥꯂꯛꯇꯣ ꯑꯗꯨꯒ ꯃꯍꯥꯎ ꯑꯗꯨꯣ ꯃꯥꯟꯅꯩꯑꯕ
ꯄꯔꯪꯒ ꯃ ꯃꯅ
ꯑꯥ ꯀꯩꯁꯨ ꯌꯥꯝ ꯈꯦꯠꯅꯕ ꯑꯣꯏꯗꯦꯕ ꯑꯗꯣ ꯆꯥꯕꯗꯣ ꯈꯤꯇꯪ ꯑꯩꯈꯣꯏꯅ ꯑꯃꯨꯛ ꯆꯥꯗ꯭ꯔꯤ ꯍꯥꯏꯕ ꯑꯩꯈꯣꯏ ꯃꯥ ꯍꯣꯏꯕꯨꯗꯤ ꯆꯥꯔꯦ ꯍꯥꯏꯗ
ꯑꯣ
ꯃꯣꯏꯅ ꯆꯥꯕꯩꯅꯤ ꯈꯪꯕꯩꯅꯤ ꯊꯣꯡꯉꯤꯗꯨ ꯅꯠꯇ꯭ꯔꯥ
ꯌꯥꯝ ꯄꯨꯡꯪꯀꯦꯁꯖꯠꯇꯦꯅꯣ
ꯑ ꯈꯪꯗꯦ ꯍꯧꯖꯤꯛꯁꯤ ꯅꯣꯡꯁꯤ ꯑꯃ ꯀꯩꯅꯣꯕꯤꯇꯧ ꯇꯧꯔꯤꯔꯦ ꯅꯅꯨꯡ ꯃꯪꯉꯒ ꯑꯗꯨꯝ ꯂꯩꯔꯒ ꯨꯔꯀꯥꯟꯗꯤꯕꯠꯔ ꯃꯈꯣ ꯀꯔꯝ ꯀꯥꯟꯒꯤ ꯄꯩꯁꯥꯅꯣꯖꯤ ꯀꯩꯅꯣꯅ ꯍꯥꯏꯁꯦ
ꯀꯔꯝ ꯃꯀꯂꯤ ꯄꯩꯁꯥꯅꯣ ꯅꯣꯏ ꯐꯤ ꯊꯥꯔꯛꯄꯒꯤ ꯄꯩꯁꯥꯔ ꯅꯠꯇ꯭ꯔꯒꯅ ꯀ ꯅꯣꯏꯅ ꯀꯩꯅꯣ ꯂꯣꯟ ꯍꯥꯏꯗꯤ ꯁꯨꯝ ꯁꯤ ꯅꯣꯏ ꯊꯥꯗ
ꯅꯠꯇꯦ ꯑꯩꯈꯣꯏ ꯁꯤꯗꯣ ꯇꯥꯗꯣꯛꯄꯅꯗꯤꯦ ꯑꯩꯈꯣꯏ ꯃꯤ ꯕꯖꯥꯔ ꯐꯤ ꯌꯣꯟꯐꯝ ꯄꯣꯛꯐꯝꯗ ꯑꯗꯨꯝ ꯐꯤ ꯂꯧꯈꯠ ꯄꯩꯁꯥ ꯂꯧꯈꯠꯄ ꯆꯠꯅꯦ ꯑꯩꯈꯣꯏ ꯅꯍꯥꯟ ꯐꯤ ꯊꯥꯗꯈꯤꯕꯗꯣ ꯑꯃꯨꯛꯇꯪꯅ ꯐꯨꯜ ꯄꯦꯃꯦꯟ ꯇꯧꯗꯦ ꯀꯂꯦꯛꯁꯟ ꯑꯣꯏꯅ ꯆꯠꯂꯤꯕ꯫
ꯑꯣ ꯃꯣꯏ ꯐꯨꯜ
ꯍꯥꯏꯗꯤ ꯉꯝꯗꯕꯩ ꯅꯠꯇꯕ ꯑꯗꯨꯝ ꯑꯔꯩꯕ ꯃꯤꯗꯤ ꯀꯣꯛꯄꯤꯔꯛꯑꯦ ꯑꯗꯨꯁꯨ ꯑꯦ ꯌꯥꯔꯤꯕꯃꯩ ꯕꯖꯥꯔꯗ ꯇꯧꯔꯤꯁꯦ ꯑꯌꯥꯝꯕ ꯀꯂꯦꯛꯁꯟ ꯉꯥꯛꯇꯅꯦꯕ꯫ ꯂꯩꯔꯦ ꯂꯩꯔꯦ ꯀꯥꯡꯀꯨꯞꯄꯤ ꯊꯣꯛꯂꯛꯄꯗꯣ꯫
ꯑꯣ
ꯄꯤꯔꯛꯇꯕꯁꯨ ꯌꯥꯎꯋꯤ꯫ ꯄꯤꯔꯛꯄꯁꯨ ꯌꯥꯎꯋꯤ ꯄꯤꯔꯛꯇꯃꯩꯗꯨꯅ ꯈꯣꯝꯕ ꯆꯠꯂꯦꯗꯅ꯫ ꯑꯗꯨ ꯃꯥꯏꯅ
ꯀꯩꯅꯣꯗꯣ ꯈꯪꯍꯧꯕꯔ ꯀꯩꯔꯝꯗ ꯑꯃꯕꯛ ꯀꯆꯠꯄꯤ ꯑꯃ
ꯍꯣꯏꯅꯦ ꯑꯗꯨꯅꯦ ꯑꯩꯈꯣꯏꯅ ꯑꯣꯏꯗꯣꯏꯁꯦ ꯆꯦꯔꯥꯅ ꯑꯩꯈꯣꯏ ꯑꯦꯝ ꯏꯟ ꯂꯥꯏꯐ ꯍꯥꯏꯔꯦ ꯌꯥꯝ ꯊꯥꯒꯠꯂꯤ ꯑꯗꯣ
ꯀꯩꯗꯧꯔꯒꯦ꯫ ꯑꯗꯣ ꯑꯩꯅꯦ ꯈꯜꯂꯣ ꯅꯤꯡꯁꯤꯡꯉꯁꯨ ꯑꯩꯒꯤ ꯔꯣꯜꯅꯦ ꯈꯟꯂꯨ ꯑꯥ ꯅꯪ ꯍꯌꯦꯡ ꯅꯣꯡꯃ ꯄꯨꯕꯤꯅꯦ ꯑꯩꯅ ꯅꯪ ꯌꯨꯝ ꯊꯣꯛꯂꯀꯥꯟꯗ꯫ ꯌꯔꯅꯤ ꯄꯨꯕꯤꯗꯔꯁꯨ ꯑꯩ ꯄꯥꯝꯗꯔꯦ꯫ ꯑꯦꯁ ꯅꯪ ꯅꯣꯡꯃ ꯑꯩꯈꯣꯏ ꯒꯨꯟ ꯈꯪꯗꯣꯛꯎ ꯀꯩꯗꯧꯔꯒꯦ ꯅꯣꯡꯃꯁꯨ꯫ ꯏ ꯀꯃꯥꯏ ꯇꯧꯒꯦꯗ ꯑꯩꯈꯣꯏ ꯄꯋꯥꯔꯁꯦ ꯑꯩꯒꯤ ꯏ ꯄꯨꯋꯥ꯭ ꯄꯨꯋꯥꯋꯥꯅꯤ ꯍꯥꯏ꯫
ꯎꯝ
ꯑꯩ ꯏꯄ꯭ꯋꯥꯗꯨ ꯀꯩꯅꯣꯃ ꯂ ꯑꯥꯗ ꯂꯩꯇꯝ ꯂꯩꯔꯨꯕꯅꯦ ꯑꯗꯨꯗ ꯊꯣꯛꯂꯛꯄꯅꯦ ꯑꯗꯨ ꯄꯨꯔꯛꯄ ꯅꯤꯗ ꯍꯥꯏꯔꯒ ꯃꯥꯁꯤ ꯑꯈꯣꯏ ꯃꯆꯦꯁꯤꯡꯁꯤ ꯀꯃꯥꯏꯅ ꯂꯩ ꯍꯥꯏꯕꯁꯤ ꯈꯪꯗꯦꯕꯀꯣ꯫ ꯑꯗꯨꯒꯤ ꯄꯨꯕꯤꯒꯦ ꯇꯧꯕꯅꯤꯗ ꯆꯨꯝꯕꯅꯦ ꯑꯈꯣꯏꯗꯤ ꯑꯁꯦꯡ ꯑꯁꯦꯡꯕꯗ ꯍꯥꯏꯕꯅꯦ꯫ ꯑꯈꯣꯏ ꯐꯥꯒꯤ ꯐꯥꯒꯤ ꯉꯥꯡꯕ ꯍꯩꯇꯦ꯫
ꯀꯔꯤ
ꯑꯩꯈꯣꯏꯕꯨ ꯇꯧꯔꯤꯁꯤꯕꯨꯕ ꯑꯥ
ꯐꯥꯒꯤꯒꯤ ꯑꯣꯏꯗꯤ ꯑꯩꯈꯣꯏꯅ ꯐꯥꯒꯤ ꯉꯥꯛꯇꯅꯤ ꯉꯥꯡꯏꯁꯤ꯫
ꯎ ꯍꯥꯏꯗꯤ ꯐꯥꯒꯤ ꯉꯥꯡꯕ ꯌꯥꯕ ꯃꯤꯔꯛꯏꯁꯦ ꯍꯥ
ꯀꯔꯤꯒꯤ ꯌꯥꯔꯣꯏꯗ꯭ꯔꯤꯕ ꯍꯥ
ꯎꯝ
ꯑꯩ ꯀꯩꯅꯣ ꯍꯥꯏꯒꯦ ꯅꯪ ꯈꯔ ꯄꯤꯛꯏ ꯍꯥꯏ ꯅꯨꯄꯥꯗꯨ
ꯀꯅꯥ ꯀꯔꯝ ꯀꯥꯟꯒ ꯑ ꯑꯗꯨꯏ ꯋꯥꯗꯨꯣ ꯁꯤꯗ ꯄꯟꯕ ꯌꯥꯕ꯭ꯔꯥ꯫ ꯀꯦꯝ ꯄꯟꯗ꯭ꯔꯤ ꯎꯝ ꯄꯜ ꯂꯛꯀꯅꯣ꯫ ꯇꯣꯄꯤꯛ ꯆꯦꯟꯁ
ꯅꯩꯅ ꯑꯗꯨ ꯑꯗꯨꯏ ꯑꯗꯨ ꯑꯗꯨ ꯍꯥꯏꯕꯗꯨꯅ ꯍꯦꯟꯅ ꯃꯤ ꯆꯤꯡꯅꯗꯣꯏꯅꯤꯅꯦ꯫
ꯎ ꯆꯤꯡꯅꯔꯣ ꯀꯩꯁꯨ
ꯅꯣꯔꯃꯦꯜꯗ ꯁꯣ ꯆꯠꯍꯟꯒꯗꯕ ꯏꯟꯒꯤꯠ ꯏꯔꯥꯡ ꯍꯩꯇꯦ ꯅꯪ
ꯑ ꯏꯟꯒꯤꯠ ꯏꯔꯥꯡ ꯍꯩꯕꯅꯤ ꯏꯕꯦꯝꯃ ꯏꯟꯒꯤꯠ ꯏꯔꯥꯡ ꯍꯩꯕ ꯏꯕꯦꯝꯃ ꯀꯩꯗꯧꯔꯤꯅꯣ ꯈꯪꯗꯦ ꯍꯧꯖꯤꯛꯀꯥꯟꯖꯦ
ꯅꯣ ꯍꯦꯕꯣꯕ ꯑꯗꯞ ꯀꯩꯀꯥꯡ ꯇꯧꯔ ꯑꯗꯨꯝ ꯂꯩꯔꯦ
ꯑꯗꯣ ꯅꯥꯥꯟꯕꯗꯤ ꯅꯣꯡ ꯇꯥꯏ ꯉꯔꯥꯡꯗꯤ ꯇꯥ
ꯍꯥꯥ ꯅꯍꯥꯟꯕꯨꯗꯤ ꯅꯣꯡ ꯇꯥꯏꯕ ꯉꯔꯥꯡꯗꯤ ꯇꯥꯗꯦꯕ ꯑꯗꯨ ꯃꯣꯏ ꯅꯨꯡꯁꯤꯠꯁꯤ ꯀꯟꯅ ꯀꯟꯅ ꯁꯤꯠꯂꯤꯅꯦ
ꯎꯐꯨꯟꯅꯕ ꯎꯐꯨꯟꯅ ꯂꯣꯏꯌꯦꯕ ꯍꯦꯛꯇ ꯃꯣꯏ ꯀꯩꯅꯣꯒꯤ ꯑꯔꯩꯕ ꯎꯐꯨꯟ ꯃꯈꯩ ꯄꯨꯔꯥ ꯂꯥꯛꯇꯣꯏ
ꯈꯪꯗꯦ ꯎꯝ ꯍꯣꯏ ꯍꯣꯏ ꯍꯣꯏ ꯃꯗꯨ ꯀꯩꯅꯣ ꯇꯧꯔꯦ ꯃꯤꯁꯨ ꯂꯥꯛꯑꯦ ꯊꯝꯃꯒꯦ
ꯀꯔꯤ
ꯎꯝ ꯃꯤ ꯂꯥꯛꯑꯦ ꯊꯝꯃꯒꯦ
ꯍꯣꯏ ꯍꯣꯏ
ꯍꯣꯏ ꯍꯣꯏ